ꯍꯜꯂꯣ ꯍꯜꯂꯣ ꯍꯜꯂꯣ ꯇꯥꯕ꯭ꯔꯣ ꯇꯥꯕ꯭ꯔꯣ ꯍꯜꯂꯣ ꯍꯂꯣ ꯍꯜꯂꯣ
ꯍꯂꯣ
ꯎꯝ ꯆꯕꯔꯣ
ꯀꯥꯏ ꯇꯔꯦ ꯑꯁ ꯅꯦꯠꯋꯥꯛꯛꯇꯣ ꯀꯅꯦꯛ ꯇꯧꯕ ꯌꯥꯝ ꯋꯥ ꯋꯥꯕ ꯃꯥꯅꯤꯌꯦ
ꯎꯝ
ꯑꯃꯨꯛ ꯋꯥꯔꯤ ꯑꯃꯨꯛ ꯁꯥꯟꯅꯈ꯭ꯔꯗꯤꯦ ꯑꯃꯨꯛ ꯇꯨꯡ ꯊꯃ ꯂꯩꯗ ꯀꯁꯨ ꯇꯧꯗꯦꯗ
ꯎꯝ ꯑꯁ ꯑꯩꯗꯤ ꯋꯀꯤꯡ ꯆꯪꯂꯉꯒꯅꯦ ꯍꯧꯖꯤꯛ
ꯑꯁ ꯀꯥꯏꯗ ꯋꯥꯀꯤꯡ ꯆꯠꯂꯤꯅꯣ ꯅꯪꯕꯨꯣ
ꯀꯃꯤꯤꯉ ꯑꯣ ꯀꯇꯂ ꯀꯂꯦ
ꯌꯥꯝ ꯐꯩꯅꯦ ꯅꯨꯡꯗꯥꯡ ꯅꯕꯨꯨꯛꯀꯤꯡ ꯆꯠꯂꯗꯣ ꯀꯤꯗ꯭ꯔꯣ
ꯀꯗꯥꯏꯗ ꯀꯅꯤ ꯀꯔꯤ ꯀ ꯀ ꯀꯔꯣ ꯏꯁꯣꯔꯗꯏꯅ ꯌꯦ ꯑꯝ ꯎ ꯎ ꯃꯩꯂ ꯄꯨ꯭ꯔꯣ ꯅꯪ ꯅꯪꯒꯤꯗꯤ
ꯍꯣꯏ ꯁꯤꯗꯤ ꯑꯗꯨꯝ ꯂꯥꯛꯑꯦꯗꯁꯤꯗꯤ ꯌꯥꯝ ꯆꯥꯡ ꯅꯥꯏꯗ
ꯑꯣ
ꯅꯣꯏꯗꯤ ꯅꯣꯏꯁꯨ ꯂꯥꯛꯑꯝꯅꯤꯅ
ꯍꯣꯏ ꯂꯥꯛꯑꯦ ꯍꯧꯖꯤꯛꯇꯤ
ꯃꯣꯏ ꯃꯩꯁꯦ ꯅꯨꯡ ꯅꯨꯡꯊꯤꯤꯟ ꯨꯝꯕ ꯑꯌꯨꯛꯀꯨꯝꯕ ꯃꯨꯠꯂꯁꯨ ꯀꯣ ꯅꯨꯡꯗꯥꯡꯗꯗꯤ ꯍꯟꯗꯛꯇꯤ ꯕꯣ ꯁꯪꯉꯅꯕ ꯅ ꯑꯗꯨꯝ ꯂꯌꯦꯟꯗꯥꯉ ꯕꯣꯜ ꯁꯥꯟꯅꯕ ꯍꯧꯗ꯭ꯔꯤꯉꯩꯗ ꯑꯗꯨꯝ ꯊꯥꯒꯠꯄꯅꯦ
ꯑꯥ ꯑꯗꯨ ꯑꯗꯨꯔꯣ ꯍꯧꯖꯤꯛꯇꯤ ꯃꯩ ꯂꯥꯛꯂꯒ ꯑꯩꯈꯣꯏ ꯆ ꯍꯣꯏ ꯐꯨꯠꯕꯣꯜ ꯌꯦꯡꯂꯡꯒ ꯂꯩꯕꯅꯤ
ꯌꯥꯝ ꯅꯨꯡꯉꯥꯏꯅꯦ
ꯎꯝ ꯎ ꯍꯥꯏꯗꯅꯦꯅꯤ ꯍꯧꯖꯤꯛ ꯅꯨꯡꯉꯥꯏꯇ꯭ꯔꯗꯤ ꯀꯔꯤ ꯍꯥꯏꯁꯤꯔꯥ ꯍꯥꯏꯥꯏꯕ ꯍꯥꯏꯩꯆꯦꯔ
ꯍꯧꯖꯤꯛ ꯅꯨꯡꯉꯥꯏꯇ꯭ꯔꯗꯤ ꯀ꯭ꯔꯔꯝ ꯀꯥꯟ ꯅꯨꯡꯉꯥꯏꯗꯣꯏꯅꯣ ꯍꯥꯏꯗꯣꯏꯔꯣ
ꯑꯗꯨ ꯑꯗꯨꯅꯦ ꯑꯩ ꯍꯥꯏꯅꯤꯡꯕꯗꯨ ꯅꯪꯅ ꯍꯥꯏꯈ꯭ꯔꯦ
ꯍꯥ ꯍ ꯑꯩꯩꯅ ꯂꯣꯏ ꯍꯥꯏꯁꯦ
ꯑ ꯅꯪ ꯑ ꯍꯥꯏꯌꯣꯅ ꯍꯩꯔꯗꯤ ꯄꯥꯡꯉꯪ ꯉꯥꯡꯉꯣ ꯀꯔꯤ ꯋꯥꯔꯤꯔꯥ ꯀꯔꯤ ꯏꯁꯇꯣꯔꯤ ꯍꯥꯏ ꯑꯗꯨꯗ ꯑꯩ ꯇꯥ ꯄꯒꯦ
ꯅꯪ ꯀꯧꯗꯕꯝ ꯅꯪ ꯍꯥꯏ ꯇ ꯀꯩꯅꯣ
ꯀꯩꯅꯣ ꯑꯗꯨꯃꯥꯏ ꯍꯥꯏꯕ ꯌꯥꯗꯦ
ꯅꯪꯅ ꯀꯣꯜ ꯇꯧꯔꯛꯄꯅꯦ ꯅꯪꯅ ꯍꯥꯏꯒꯗꯕꯅꯤ ꯑꯩꯗꯤ ꯋꯥꯁꯨ ꯂꯩꯇꯦ
ꯅꯪꯗ ꯍꯥꯏꯗ ꯑꯩꯅ ꯀꯣꯜ ꯇꯧꯔꯒꯁꯨ ꯅꯪꯁꯨ ꯍꯥꯏꯕ ꯌꯥꯏꯅ
ꯑꯉꯥꯡ ꯥꯏꯗꯦ
ꯑꯩꯁꯨꯅꯦ ꯅꯪꯅ ꯍꯩꯕꯅꯦ ꯑꯩꯗꯤ ꯍꯩꯇꯦ ꯍꯥꯏꯁꯦ ꯃꯃꯥꯡ ꯑꯩꯗꯤꯀꯣ ꯃꯃꯥꯡꯗ ꯆꯠꯇꯦꯕ ꯑꯗꯨꯒꯤ ꯌꯨꯝꯗ ꯁꯨꯝ ꯇꯨꯝꯂꯒ ꯆꯥꯕ ꯇꯨꯝꯉꯒ ꯆꯥꯕ ꯑꯗꯨ ꯑꯗꯨ ꯂꯩꯕꯒꯤ ꯑꯩꯁꯥꯛ ꯉꯥꯡꯕ ꯍꯩꯇꯦꯕ ꯃꯃꯒ ꯆꯀꯦ
ꯃꯃꯥꯡꯗ ꯆꯠꯀꯦ ꯍꯥꯏꯁꯦ ꯀꯔꯤ ꯍꯥꯏꯅꯣ
ꯃꯃꯥ ꯃ ꯆꯠꯗꯤ ꯂꯩꯅꯣ ꯔꯤ ꯊꯥꯡ ꯆꯔꯦ
ꯍꯅ ꯁꯤꯔꯤ
ꯎꯝ ꯌꯥꯝ ꯍꯥꯎꯋꯏꯀꯣ ꯀꯅꯥꯅ ꯊꯣꯡꯕ꯭ꯔꯥ
ꯑꯩꯅ ꯊꯣꯡꯕꯅꯤ
ꯎ ꯊ ꯏꯃꯥ ꯏꯄꯥꯖꯤ
ꯇꯨꯝꯒꯦ ꯑꯩꯅꯕꯨ ꯉꯁꯤ ꯀꯣ ꯑꯁꯤ ꯀꯣꯜ ꯇꯧꯕꯒꯤ ꯌꯥꯗꯣꯏꯅꯦ ꯑꯩꯈꯣꯏ ꯂꯩꯀꯥꯏ ꯇꯨꯝꯕ ꯌꯥꯔꯔꯣꯏꯅ
ꯎꯝ ꯅꯪꯒꯤ ꯌꯨꯝꯗꯗꯤ ꯀꯅꯥ ꯀꯅꯥ ꯂꯩꯕ꯭ꯔꯣ
ꯁꯤꯇꯤꯦꯛ ꯃꯥꯃ ꯍꯥꯥꯛꯇꯗ
ꯅꯪꯅ ꯍꯥꯏꯕꯤꯕ꯭ꯔꯣ ꯂꯥꯛꯄꯅꯨ ꯍꯥꯏꯔ
ꯃꯒ ꯍꯒ
ꯎꯝ ꯑꯗꯨꯖꯤ ꯀꯔꯤ ꯇꯧꯕꯣ
ꯃꯣꯏ ꯊꯃꯛ ꯂꯥꯛ ꯑꯔꯝꯅꯤ
ꯀꯅꯥ ꯀꯅꯥ ꯀꯅꯥꯁꯨ ꯇꯤꯚꯤ ꯌꯦꯡꯗꯦ
ꯉꯁꯥꯏ ꯑꯅꯤꯃꯛꯇꯤ ꯂꯥꯛꯑꯅꯤꯗꯤ ꯂꯥꯛꯄꯅꯦ ꯍꯧꯖꯤꯛꯇꯤ ꯆꯠꯈ꯭ꯔꯦ ꯂꯣꯏꯅ ꯑꯃꯨꯛ ꯍꯟꯈ꯭ꯔꯦ
ꯎꯝ ꯎ ꯀꯔꯤ ꯍꯥꯏꯁꯤꯔꯥ ꯍꯧꯖꯤꯛꯀꯥꯟ ꯌꯥꯝ ꯁꯥꯗ꯭ꯔꯣ ꯅꯪ
ꯁꯥꯏꯌꯦ ꯌꯥꯝ ꯁꯥ ꯍ ꯌꯥꯝ ꯁꯥꯏꯌꯦ
ꯑꯩꯒꯤ ꯈꯨꯟꯗꯗꯤ ꯌꯥꯝ ꯏꯪꯉꯦ
ꯑꯣ ꯌꯥꯝ ꯐꯩꯅꯦ ꯌꯥꯝ ꯏꯉꯗꯤ
ꯏꯪꯕꯒꯤ ꯅꯨꯡꯉꯥꯏꯕ
ꯌꯥꯝ ꯐꯩꯅꯦꯍ
ꯀꯔꯤꯔꯣ ꯅꯪꯁꯨ ꯉꯥꯡꯉꯣꯏꯗꯅ ꯑꯩꯉꯣꯟꯗ ꯑꯩ ꯉꯥꯡꯅꯒ ꯂꯩ
ꯑꯩꯗꯣ ꯅꯨꯡꯗꯥꯡ ꯑꯣꯏꯕꯒꯤ ꯂꯣꯏꯅ ꯇꯨꯝꯅꯈꯤꯕꯒꯤ ꯑꯗꯨꯨꯝ ꯑꯩꯩꯅ ꯉꯥꯡꯕ ꯑꯩꯒꯤ ꯍꯧꯕꯗꯤ ꯇꯨꯝꯕ ꯌꯥꯔꯣꯏꯅ ꯄꯥꯛ ꯉꯥꯡꯗꯕꯅꯦꯕ
ꯅꯪꯁꯨ ꯃꯄꯥꯟꯗ ꯑꯃꯨꯛ ꯇꯤꯡ ꯆꯠꯂꯨꯅ
ꯌꯥꯔꯤ ꯏꯃꯨꯡꯗ ꯇꯥꯏꯌꯨ ꯌꯥꯎꯗꯦ ꯏꯃꯨꯡꯗ ꯆꯪꯅꯤꯡꯅꯤ
ꯑꯨ ꯈꯥꯛꯇꯕꯣ
ꯑꯩꯗꯣ ꯉꯁꯥꯏꯗꯣ ꯆꯥꯛꯁꯪꯗ ꯋꯥꯔꯤ ꯁꯥꯔꯒ ꯂꯩꯕꯅꯦꯕ ꯑꯗ ꯑꯩꯈꯣꯏ ꯃꯈꯥꯔꯣꯝ ꯃꯤ ꯂꯩꯅ
ꯑꯥ
ꯏꯕꯨꯡꯅ ꯃꯈꯥꯗ ꯂꯩꯕꯁꯤꯡꯗꯨ ꯇꯨꯝꯕ ꯌꯥꯔꯔꯣꯏ ꯍꯥꯏꯅ ꯆꯩꯕ ꯑꯗꯒꯤ ꯃꯅꯨꯡꯗ ꯑꯃꯨꯛ ꯆꯪꯉꯕ
ꯇꯕ꯭ꯔꯣꯅꯦ ꯅꯪꯒꯤ ꯅꯪꯒꯤ ꯋꯥꯇꯣ
ꯈꯪꯒꯗ꯭ꯔꯥ ꯃꯥꯗꯤ ꯆꯩꯗ꯭ꯔꯗꯤ ꯂꯩꯕ ꯉꯝꯗꯕꯅꯤꯅ ꯑꯗꯨꯃꯥꯏꯅ ꯇꯧꯕꯅꯦ
ꯎ
ꯍ
ꯄꯪ ꯆꯠꯆꯈꯤꯕ ꯑꯗꯨꯅ ꯑꯃꯕꯨꯣ ꯀꯤꯕ꯭ꯔꯣ ꯅꯪ ꯅꯪ
ꯅꯥꯟ ꯀꯤꯗ ꯑꯣꯏꯅꯗꯦ
ꯑꯗꯨꯗꯒꯤ ꯆꯠꯂ ꯄꯥꯗ ꯊꯣꯛꯑꯅ
ꯃꯣꯏꯒ ꯃꯥꯟꯅꯅꯤꯡꯗꯕ ꯑꯩꯅ
ꯌꯥꯝ ꯃꯦꯆꯇ ꯑꯣꯏꯔꯤ ꯀꯉꯣ ꯃꯥꯠꯅꯤꯔꯤ
ꯆꯣ ꯇꯣꯕꯤ ꯅꯠꯇꯗꯤ ꯈꯪꯗꯦ ꯌꯥꯝ ꯀꯟꯅ ꯁꯥꯕꯁꯨ ꯅꯠꯇꯦ ꯖꯥꯠ ꯃꯅꯤꯁꯤꯗꯤ ꯅꯪ ꯈꯪꯗꯕꯅꯤ
ꯑꯩꯁꯨ ꯅꯣꯡꯃꯜ ꯂꯥꯛꯀꯦ ꯃꯥꯕꯨ ꯈꯪꯅꯤꯡꯉꯥꯏ
ꯂꯑꯣ ꯂꯑꯣ ꯈꯪꯅꯤ ꯃꯥꯒ ꯂꯩ ꯃꯤꯅꯗꯤ ꯈꯪꯒꯅꯤ ꯅꯪ
ꯑꯩꯗꯤ ꯈꯪꯗꯕꯒꯤꯅ ꯈꯪꯗꯦꯅ ꯑꯗꯨꯒꯤ ꯍꯥꯏꯕ ꯉꯝꯗ꯭ꯔꯤꯕ ꯍꯧꯖꯤꯛꯇꯤ
ꯁꯤꯁꯦꯅꯦꯉꯣ ꯌꯥꯝ ꯅꯨꯡꯉꯥꯏꯌꯦꯦꯀꯣꯗ꯭ꯔꯣ
ꯑꯣ ꯅꯨꯡꯉꯥꯏꯕ ꯍꯦ ꯅꯪꯕꯨ ꯂꯩꯕ ꯉꯝꯗꯦꯕ ꯑꯗꯨ ꯚꯤꯗꯤꯑꯣ ꯌꯦꯡꯔꯒ ꯚꯗꯤꯑꯣ ꯌꯦꯡ ꯌꯦꯡꯂꯡꯒ ꯇꯨꯝꯅꯤꯡꯉꯥꯏ ꯇꯧꯕꯅꯦ ꯑꯗꯨꯗꯣ ꯔꯤꯐ꯭ꯔꯦꯁ ꯑꯣꯏꯅ ꯅꯪꯕꯨꯀꯣ ꯇꯕꯅꯤꯅꯦ
ꯑꯣ ꯑꯐ ꯕꯤꯗꯤꯑꯣ ꯌꯦꯡꯃꯜꯂꯨꯁꯨ ꯀꯣ ꯋꯥꯕꯅꯦ
ꯍꯣꯏ ꯋꯥꯏꯑꯦ ꯑꯗꯨ ꯇꯨꯝꯔꯒ ꯌꯦꯡꯉꯒ ꯀꯣ ꯀꯩꯁꯨ ꯇꯧꯗꯦꯕ ꯑꯗꯣ ꯌꯥꯝ ꯋꯥꯕ
ꯍꯣꯏ ꯑꯃ ꯑꯝꯅꯤ
ꯅꯗꯤ ꯗ꯭ꯔꯃꯥ ꯌꯦꯡꯗ꯭ꯔꯣ ꯄꯨ꯭ꯔꯣ
ꯌꯦꯡꯉꯦ ꯑꯩꯗꯣ ꯍꯟꯗꯛꯇ꯭ꯔ ꯃꯥ ꯑꯅꯤ
ꯑꯍꯨꯝ ꯑꯁ ꯅꯀꯣ ꯗ꯭ꯔꯃꯥ ꯐꯖꯕ ꯑꯃ ꯊꯣꯛꯄꯅꯦ ꯀꯣꯔꯤꯟꯒꯤ
ꯎꯝ
ꯑꯩꯩꯅ ꯑꯩ ꯅꯣꯡꯃ ꯍꯥꯏꯕꯤꯒꯦ ꯑꯁ ꯌꯥꯝ ꯐꯖꯕꯅꯦ ꯁꯨ ꯃꯥꯗ
ꯎ
ꯑꯩ ꯍꯥꯏꯕꯤꯒꯦ ꯃꯆꯥꯅꯨꯄꯤꯗꯣ
ꯎꯝ
ꯄꯥꯗꯣ ꯌꯥꯝ ꯀꯩꯅꯣ ꯑꯣ ꯐꯖꯅ ꯎꯝ ꯃꯁꯥꯁꯨ ꯐꯖꯅ ꯀꯟꯕ ꯑꯗꯨꯒ ꯑ ꯂꯧꯁꯤ ꯆꯤꯡꯒꯨꯝꯕꯁꯨ ꯌꯥꯝ ꯂꯩꯕ ꯅꯨꯄꯥꯅꯤꯕ ꯃꯁꯣ ꯎꯝ ꯔꯤꯇꯥꯌꯔ ꯑꯣꯐꯤꯁꯥꯔ ꯑꯣꯏꯔꯝꯅꯤ ꯃꯥꯗꯣ ꯔꯤꯇꯥꯌꯔ ꯅꯠꯇꯦꯗ ꯃꯥꯅ ꯖ ꯇꯥꯏꯂꯒꯣ ꯃꯥꯅꯦꯦ ꯃꯆꯥ ꯃꯥꯒꯤ ꯅꯨꯄꯤꯗꯤ ꯁꯤꯈ꯭ꯔꯦ ꯑꯗꯨꯒ ꯑ ꯃꯥꯒꯤ ꯃꯆꯥꯅꯨꯄꯤꯒ ꯂꯩꯕꯅꯦꯕ ꯑ ꯅꯣꯡꯃ ꯕꯦꯠꯁꯤꯡꯅ ꯃꯆꯥꯅꯨꯄꯤꯒ ꯀꯤꯠꯅꯦꯞ ꯇꯧꯈ꯭ꯔꯕ ꯑꯗꯨꯒꯤ ꯃꯥꯒꯤ ꯑ ꯃꯥꯅ ꯃꯥꯒꯤ ꯑꯣꯐꯤꯁꯔ ꯂꯥꯏꯛ ꯑ ꯀꯦꯞꯇꯦꯅꯤ ꯍꯥꯏꯕ꯭ꯔ ꯃꯥꯅ ꯂꯣꯠꯈꯤꯕꯅꯦꯕ ꯑꯗꯨꯕꯨ ꯃꯆꯥꯅꯨꯄꯤꯒꯕꯨ ꯀꯤꯠꯅꯦꯞ ꯇꯧꯕꯒꯤ ꯃꯥꯗꯣ ꯑꯃꯨꯛ ꯑ ꯅꯍꯥꯟꯈꯩꯒꯤ ꯇꯥꯏꯞꯇ ꯑꯃꯨꯛ ꯇꯧꯕꯅꯦꯕ ꯑꯁ ꯌꯥꯝ ꯅꯨꯡꯉꯥꯏꯗꯕ ꯃꯥꯟꯅꯩꯗ ꯗ꯭ꯔꯃꯥꯗꯣ
ꯇꯥꯔꯁꯨ ꯌꯥꯝ ꯅꯨꯡꯉꯥꯏꯉꯥꯏ ꯌꯥꯝ ꯅꯨꯡꯉꯥꯏꯕ ꯀꯔꯤ ꯍꯥꯏꯁꯤꯦꯔꯥ ꯍꯥꯏꯕ ꯍꯩꯗꯨꯅꯦ ꯑꯩ
ꯎꯝ ꯃꯣꯏꯅꯀꯣ ꯅꯨꯃꯤꯠ ꯈꯨꯗꯤꯡ ꯑꯃꯃꯝ ꯄꯤꯒꯦ ꯐꯒꯗꯕ ꯍꯞꯇꯥꯗ ꯄꯁꯣ ꯑꯅꯤ ꯑꯅꯤꯈꯛꯇ ꯄꯤꯒ꯭ꯔ
ꯑꯣ ꯑꯗꯨ ꯑ ꯑꯗꯨꯃꯥꯏꯅ ꯑꯗꯨꯃꯥꯏꯅ ꯀꯣ ꯉꯥꯏꯕ ꯋꯥꯏꯀꯣ
ꯍꯣꯏ ꯄꯋꯥ ꯃꯅꯤ ꯅꯨꯃꯤꯠ ꯈꯨꯗꯤꯡ ꯑꯃ ꯃꯝ ꯈꯗꯤ ꯑꯣꯔ ꯄꯤꯔꯤ ꯑꯅ ꯉꯥꯏꯕꯅꯦꯕ ꯑ ꯍꯇꯥ ꯑꯃꯗ ꯑꯅꯤ ꯑꯅꯤꯅꯨꯡ ꯑ ꯌꯥꯝ ꯋꯥ ꯋꯥꯑꯦꯕ
ꯑꯗꯨ
ꯇꯨꯂ ꯑꯃꯨꯛ ꯈꯣꯁꯤꯦ ꯌꯥꯝ ꯀꯟꯕ꯭ꯔꯅꯤ
ꯑꯥ
ꯑꯩꯒꯤ ꯑꯃꯨꯛꯀꯣ ꯈꯨꯟꯖ ꯌꯥꯝ ꯀꯟꯕ꯭ꯔꯣ
ꯐꯉꯦ
ꯁ ꯃꯇ ꯀꯒ ꯈꯝꯅꯤ ꯇꯨꯝ ꯌꯥꯔꯦꯅ
ꯍꯧꯖꯤꯛ꯭ꯔꯣ
ꯍ ꯑꯍꯥꯟ ꯂꯩꯁꯦ ꯑꯃꯨꯛ ꯊꯣꯛꯀꯗꯕ ꯃꯥꯜꯂꯤꯅꯤ
ꯀꯁꯨ ꯀꯥꯏ
ꯌꯥꯊꯕꯅꯤ
ꯎ
ꯅꯪ ꯈꯥꯡꯪꯅ ꯄꯅꯦ
ꯃꯄꯨꯔꯅꯤ ꯂꯩ ꯇꯔ ꯎꯝ
ꯌꯥ ꯇ ꯑꯔꯤꯁꯦ ꯑꯦꯂꯚꯦꯟ ꯐꯣꯔꯇ ꯇꯨ ꯃꯇꯝꯁꯦ ꯌꯥꯝ ꯊꯨꯅ ꯆꯠꯂꯦ ꯄꯨꯡꯁꯤꯁꯦ
ꯑꯗꯨꯒꯤ ꯑꯗꯨꯒꯤ ꯑꯣꯏꯔꯝꯒꯅꯤ ꯑꯩ ꯍꯧꯖꯤꯛ ꯌꯥꯝꯅꯤꯡ ꯇꯨꯝꯅꯤꯡꯉꯒ ꯇꯝ
ꯍꯥꯎꯗꯅꯤ ꯍꯧꯁꯤ
ꯅꯗ ꯇꯅꯦꯟ
ꯗ ꯑꯩꯗꯤ ꯊꯦꯡ ꯊꯦꯡꯅ ꯇꯨꯝꯕꯅꯤꯅ
ꯉꯅꯨꯡꯁꯤꯔꯣ ꯑꯩ ꯀꯩꯁꯨ ꯆꯠꯇꯦ ꯌꯨꯝꯗ ꯑꯗꯨꯝ ꯂꯩ
ꯑ ꯐ
ꯆꯨꯝꯂꯒ ꯍꯧꯒꯠꯂꯦ ꯆꯥꯔꯦ ꯑꯃꯨꯛꯀ ꯇꯨꯝꯂꯦ ꯑꯃ ꯑꯃꯨꯀ ꯍꯒꯠ ꯂꯩ ꯆꯥꯔꯦ ꯗꯨꯈ ꯇꯅꯦ ꯑꯗꯨꯒꯤ ꯑꯩ ꯌꯥꯝ ꯅꯨꯡꯉꯥꯏꯈ꯭ꯔꯦꯔꯤꯕ ꯑꯗꯣ ꯍꯧꯖꯤꯛ ꯋꯀꯤꯡ ꯆꯠꯂꯒ ꯂꯩ
ꯉꯐꯥꯏ
ꯇꯕꯣ
ꯍꯣꯏ ꯇꯥꯏ
ꯑꯗꯨ꯭ꯔꯣ
ꯑ
ꯀꯔꯒ ꯂꯩꯕꯨꯝ ꯂꯩꯕꯒꯨꯝ
ꯅꯍꯥꯛꯅ ꯍꯔ ꯑꯃꯨꯛ ꯊꯣꯛꯣꯛꯂꯕ ꯃꯥꯟꯕ
ꯎꯝ ꯀꯩꯁꯨ ꯀꯥꯏꯗꯅ ꯅꯪꯒꯤ ꯔꯨꯝꯒ ꯃꯥꯒꯤ ꯔꯨꯝꯒ ꯌꯥꯝ ꯅꯥꯞꯄꯔꯣ
ꯍꯣꯏ ꯅꯛꯑ ꯑꯗꯨ ꯐꯖꯅ ꯇꯥꯕꯅꯤꯕ ꯑꯩ ꯀꯥꯗ ꯋꯥꯔꯤ ꯁꯥꯟꯅꯔꯗꯤ
ꯑꯣꯖꯅꯦꯔꯣ
ꯑꯣꯏ ꯑꯁꯨꯛ ꯊꯦꯡꯉꯕꯣ ꯀꯣꯛ ꯇꯧꯕ꯭ꯔꯣ ꯑꯃꯨꯛ ꯍꯥꯏꯔꯒ
ꯃꯥꯁꯨꯛ ꯍꯅꯤꯅꯥ
ꯊꯃꯦ ꯎꯝ ꯗ ꯃꯅꯤ ꯌꯥꯗ
ꯎꯝ ꯍꯗꯦ
ꯆꯩꯕꯁꯤꯅ ꯆꯩꯕꯁꯤꯅ
ꯎꯝ ꯑꯗꯨ ꯍꯌꯦꯡ ꯀꯔꯤ ꯇꯧꯒꯅꯤ
ꯌ ꯄꯤꯥ ꯊꯥꯕ ꯆꯅꯤ
ꯀꯔꯤꯒꯤ ꯄ ꯀꯔꯤꯔꯣ ꯀꯅꯥ ꯅꯪꯒꯤꯔꯣ
ꯑꯩꯅꯦ
ꯎꯝ